ꯍꯂꯣ
ꯑ ꯀꯩꯗꯧꯔꯤꯅꯣ
ꯇꯃꯅꯤꯅꯦ
ꯇꯨꯝꯒꯗꯧꯔꯕꯣ
ꯅꯪ ꯀꯣꯜ ꯑꯃꯨꯛ ꯇꯧꯔꯛꯅꯤꯅ ꯄꯥꯏꯈꯠꯂꯔꯤꯗꯤ ꯅꯪ ꯁꯥꯎꯔꯛꯅꯤꯕ
ꯑꯩꯗꯒꯤ
ꯇꯒꯤ ꯇꯨꯝꯒꯦ ꯍꯥꯏꯔꯗꯤ ꯁꯝꯕ ꯌꯥꯏ ꯀꯩꯅꯣ
ꯅꯪꯅꯕꯨ ꯇꯧꯔꯛꯑꯗꯤ ꯑꯩꯅ ꯊꯝꯕ ꯀꯥꯟꯗ ꯀꯌꯥ ꯅꯨꯡꯉꯥꯏꯗꯧ ꯃꯥꯟꯗꯕꯀꯣ ꯅꯣꯡꯣꯡ ꯆꯨꯕꯅꯔꯣꯗ
ꯑꯥꯎ ꯆꯋꯦ
ꯑꯠꯆꯥ ꯑꯠꯆꯥ ꯑꯩꯔꯣꯝꯁꯨ ꯈ ꯆꯨꯋꯦ
ꯑꯥ
ꯀꯔꯤ ꯃꯊꯦ ꯎ ꯇꯧꯁꯤ
ꯉꯁꯤꯁꯦ ꯀꯥꯎꯈꯦꯗ
ꯍꯋꯥꯃꯟ ꯃꯤꯒꯔꯥ
ꯍꯥꯎ ꯇꯕꯒꯤ
ꯀꯪꯁꯣꯏ ꯀ ꯀꯥꯡꯪꯁꯣꯏ ꯆꯥꯏ
ꯑꯆꯥ
ꯃꯗꯤꯌꯦ
ꯑꯩꯗꯤ ꯉꯥꯥꯁ ꯍꯥꯏꯁꯤ
ꯍꯥꯎꯋꯦꯅ ꯑꯗꯨꯗꯤ
ꯑ ꯏꯆꯟꯅꯨꯄꯤ ꯑꯃ ꯁꯦꯂꯦꯛꯁꯟ ꯐꯪꯕꯒꯤꯀꯣ
ꯑꯣ
ꯍꯔꯥꯎꯕ ꯑꯣꯏꯅ ꯆ ꯍꯧꯖꯤꯛ ꯆꯥꯔꯨꯕꯗꯣ
ꯑ ꯑꯣ ꯉꯥꯏꯗꯤꯇꯦ
ꯅꯨꯡꯉꯥꯏ ꯍꯥꯏꯒꯗ꯭ꯔꯥ ꯅꯨꯡꯉꯥꯏꯇ